ꯍꯜꯂꯣ
ꯍꯥꯎ ꯍꯥꯎ ꯇꯥꯏꯌꯦ ꯇꯥꯏꯌꯦ
ꯎꯝ ꯌꯥꯏꯐꯔꯕ ꯑꯌꯨꯛ ꯑꯣꯏꯔꯁꯦ꯫
ꯑꯣꯏꯃꯤꯟꯅꯔꯁꯦ ꯑꯣꯏꯃꯤꯟꯅꯔꯁꯦ꯫
ꯎꯝ ꯀꯩ ꯑꯩꯁꯦ ꯎꯝ ꯑꯌꯨꯛꯀꯤ ꯆꯥ ꯇꯧꯕ ꯈꯔ ꯆꯥꯔꯒ ꯂꯩꯔꯝꯕꯅꯤ꯫ ꯉꯥꯏꯍꯥꯛ ꯂꯩꯔꯗꯤ ꯑꯃꯨꯛ ꯏꯔꯨꯖ ꯃꯥꯏꯊꯖꯔꯒ ꯑꯁꯤ ꯑꯩꯈꯣꯏꯒꯤ ꯑ ꯀꯩꯅꯣ ꯇꯧꯒꯗꯧꯕ ꯂꯩꯕ ꯊꯥ ꯐꯥꯕꯒꯤ ꯎꯁꯣꯞ ꯀꯠꯀꯗꯧꯕ ꯂꯩꯕ ꯏꯇꯩꯃ ꯂꯩ ꯇꯕꯒꯤ ꯑꯗꯨꯒꯤ ꯉꯍꯥꯛꯇꯪ ꯋꯥꯔꯤ ꯁꯥꯒꯦꯅ ꯇꯧꯔꯛꯄꯅꯤꯗ
ꯄꯨꯡ ꯀꯌꯥꯗꯒꯤ ꯍꯧꯗꯣꯏꯕ ꯅꯣꯏ ꯎꯁꯣꯞꯇꯤ꯫
ꯍꯧꯕꯗꯤ ꯄꯨꯡ ꯅꯤꯄꯥꯜ ꯃꯈꯥꯏ ꯃꯥꯄꯟ ꯑꯗꯥꯏꯗꯩ ꯍꯧꯗꯧ ꯃꯥꯜꯂꯦ꯫ ꯍꯥꯝꯕ ꯂꯥꯏꯒꯤ ꯊꯧꯔꯝ ꯈꯔ ꯇꯧꯕꯗꯣ ꯎꯝ
ꯑꯗꯨ ꯂꯣꯏꯁꯤꯟꯕ ꯌꯥꯔꯦꯅꯦ ꯅꯣꯏꯗꯤ ꯃꯇꯝ ꯇꯥꯔꯛꯑꯅꯤ
ꯌꯥꯔꯦ ꯂꯣꯏꯁꯟꯕ ꯌꯥꯔꯦ ꯑꯗ ꯑꯩꯈꯣꯏꯅ ꯑꯃꯨꯛ ꯃ-ꯃ ꯄꯨꯡ ꯑꯣꯏꯅ ꯌꯥꯎꯗꯧ ꯅꯠꯇꯕꯅꯤꯅ ꯑꯩꯈꯣꯏꯅ ꯑꯃꯨꯛ ꯅꯍꯥ ꯑꯣꯏꯕꯅꯤꯅ ꯀꯥꯀꯥꯍꯣꯏ ꯀꯩꯍꯣꯏ ꯃꯌꯥꯝꯅ ꯃꯣꯏꯒꯤ ꯂꯥꯏꯒꯤ ꯇꯤꯟꯒꯤ ꯇꯧꯕꯗꯨꯗꯤ ꯃꯣꯏꯅ ꯇꯧꯖꯒ꯭ꯔꯖꯅꯤꯗꯅ ꯑꯩꯈꯣꯏ ꯑꯗꯨꯗꯨꯒꯤ ꯈꯤꯇꯪ ꯂꯥꯏꯊꯣꯛꯄꯅꯤꯗ ꯑꯩꯅ
ꯅꯣꯏ ꯅꯣꯏꯒꯤ ꯄꯨꯂꯞ ꯀꯩꯅꯣ ꯇꯧꯗꯣꯏꯔꯣ ꯑꯥꯗ ꯄꯨꯂꯞ ꯆꯥꯎꯗꯣꯏꯔꯣ ꯀꯅꯥ ꯀꯅꯥ ꯆꯥꯎꯔꯣꯏꯗꯣꯏꯅꯣ ꯄꯨꯂꯞ
ꯎꯝ ꯑꯩꯈꯣꯏ ꯄꯨꯜꯂꯞ ꯆꯥꯗꯣꯏꯅꯦ ꯏꯃꯨꯡ ꯃꯅꯨꯡꯒꯤ ꯄꯨꯠꯂꯞ ꯂꯣꯏꯅ ꯆꯥꯗꯣꯏꯅ ꯑꯩꯈꯣꯏ ꯁꯥꯒꯩꯒꯤ ꯑꯣꯏꯅ꯫ ꯀꯩꯅꯣ ꯑꯉꯥꯡꯒꯩꯒꯤ ꯀꯩꯗꯒꯤ ꯍꯧꯔꯒꯀꯣ ꯂꯣꯏꯅꯃꯛ ꯆꯥꯗꯣꯏꯅꯦꯕ꯫ ꯑꯗꯨꯗꯨꯅ ꯃꯤꯗꯤ ꯌꯥꯝ ꯌꯥꯝꯗꯣꯏꯅꯦ ꯑꯩꯈꯣꯏꯒꯤ ꯉꯁꯤꯒꯤ ꯇꯧꯗꯣꯏꯁꯦ꯫ ꯑꯗꯨ ꯁꯨꯃꯥꯡꯗꯣ ꯑꯗꯨꯝ ꯁꯨꯃꯥꯡꯗꯣ ꯑꯗꯨꯝ ꯆꯥꯎꯋꯤꯗꯅ
ꯎꯝ
ꯑꯗꯨꯅ ꯁꯨꯝꯃꯥꯡꯗ ꯀꯩꯒꯨꯝꯕ ꯆꯟꯗ꯭ꯔꯒꯁꯨ ꯑꯗꯨꯝ ꯃꯊꯛꯇ ꯊꯥꯕ ꯑꯗꯨꯝ ꯆꯟꯅꯦꯕ ꯃꯊꯛꯇꯁꯨ ꯌꯥꯝ ꯀꯣꯝꯃꯦꯕ꯫
ꯍꯣꯏ ꯃꯣꯏꯗꯤ ꯐꯖꯅ ꯆꯥꯎ ꯁꯥꯒ꯭ꯔꯦꯀꯣ ꯌꯨꯝꯖꯦ꯫
ꯎꯝ ꯆꯥꯎꯕꯕꯨ ꯌꯥꯝ ꯆꯥꯎꯔ ꯖꯥꯠꯅꯤ ꯃꯤ ꯂꯩꯕꯤꯅꯕ ꯂꯩꯇꯦ ꯃꯣꯏꯒꯤꯅ ꯑꯃꯨꯛ꯫ ꯄꯨꯀꯣꯝ ꯀꯣꯝꯃꯦ ꯃꯊꯛ ꯑꯗꯨ ꯃꯊꯛꯀꯤ ꯁꯔꯨꯛꯇꯨꯃ ꯄꯨꯔꯥ ꯍꯥ-ꯃꯊꯛ ꯑꯅꯤꯗꯨꯃ ꯄꯨꯔꯥ ꯍꯥꯡꯉꯒꯅꯦ ꯂꯩꯔꯤꯖꯦ ꯄꯨꯡꯍꯥꯡ ꯍꯥꯡꯉꯒꯅꯦ ꯂꯩꯔꯤꯖꯦ꯫ ꯑꯗꯨꯗꯨꯅ ꯃꯤ ꯐꯅꯌꯥꯝ ꯆꯟꯅꯤꯗ ꯃꯤ ꯍꯨꯝꯗ꯭ꯔꯥ ꯃꯔꯐꯨ ꯃꯌꯥ ꯍꯦꯟꯅ ꯆꯟꯅꯤ ꯍꯦꯟꯅꯤꯗ ꯃꯤ ꯆꯥꯝꯃ ꯃꯌꯥꯕꯨ ꯆꯟꯗꯧ ꯃꯥꯜꯂꯦ ꯌꯥꯝ ꯊꯤꯅ ꯌꯥꯝꯃꯦ ꯍꯥꯏꯕ ꯄꯨꯛꯀꯣꯝ ꯀꯣꯝꯃꯦꯕ ꯃꯣꯏꯒꯤꯗꯤ ꯂꯩꯕꯤꯅꯕ ꯃꯤ ꯂꯩꯇꯦ ꯍꯥꯏꯕ꯫ ꯑꯗꯨꯅ ꯇꯧꯗꯣꯏꯁꯦ ꯑꯗꯨꯅ ꯉꯁꯤꯖꯦ ꯊꯕꯛ ꯁꯨꯕꯁꯦ ꯍꯣꯔꯦꯟ ꯅꯨꯡꯗꯤꯟ ꯎꯝ ꯑꯩꯈꯣꯏꯒꯤ ꯎꯁꯣꯞ ꯋꯥꯁꯣꯞꯀ ꯂꯣꯏꯔꯀꯥꯟꯗꯒ ꯁꯨꯒꯗ꯭ꯔꯥ ꯑꯗꯨꯁꯨ ꯉꯝꯗꯧ ꯃꯥꯟꯗ꯭ꯔꯦꯗ ꯆꯥꯛ ꯏꯁꯤꯡ ꯇꯞ ꯇꯥꯏ ꯆꯥꯥꯁꯜꯂꯨꯔꯒ ꯑꯃꯨꯛ ꯑꯗꯨ ꯁꯨꯗꯕꯗꯤ ꯌꯥꯔꯣꯏ ꯅꯨꯡꯗꯥꯡ ꯋꯥꯏꯔꯝꯒꯨꯝꯕꯗꯗꯤ ꯁꯣꯏꯗꯅ ꯁꯨꯒꯦ ꯍꯥꯏꯔꯛꯀꯅꯤ꯫ ꯑꯗꯨꯗꯨꯅ ꯑꯗꯨꯁꯨ ꯑꯗꯨ ꯑꯣꯏꯔꯦ ꯑꯗꯨꯒ ꯍꯧꯖꯤꯛꯁꯨ ꯑꯃꯨꯛ ꯌꯨꯝ ꯁꯥꯕꯁꯤꯡꯁꯨ ꯑꯃꯨꯛ ꯂꯥꯛꯑꯦ꯫ ꯃꯣꯏ ꯆꯦꯛ ꯌꯥꯝ ꯀꯟꯅ ꯍꯣꯜꯂꯤꯦ ꯊꯣꯡꯒꯥꯟꯗꯒꯤ ꯅꯍꯥꯟ ꯑꯩꯈꯣꯏꯅ ꯍꯣꯟꯖꯟꯕꯗꯨꯣ ꯆꯦꯛ ꯇꯪꯈꯥꯏ ꯃ ꯃꯌꯥ ꯍꯣꯜꯂꯕꯅꯦ ꯒꯥꯔꯤ ꯇꯪꯈꯥꯏ ꯃꯌꯥ ꯍꯣꯜꯂꯕꯅꯦꯕ ꯑꯗꯣ ꯑꯗꯨ ꯍꯣꯟꯖꯟꯕꯗꯨꯅ ꯃꯣꯏ ꯊꯕꯛ ꯁꯨꯕꯗꯁꯨ ꯈꯔ ꯌꯥꯡꯅ ꯆꯠꯂꯦꯗꯅꯀꯣ ꯑꯩꯈꯣꯏꯅ ꯍꯣꯟꯖꯟꯕꯤꯔꯕꯅꯤꯅ ꯅꯈꯣꯏꯁꯨ ꯉꯝꯗ꯭ꯔꯕꯅꯤꯅ ꯊꯕꯛ ꯃꯌꯥꯝꯁꯤꯅ ꯍꯣꯟꯖꯟꯕꯤꯗ꯭ꯔꯦ ꯑꯗꯨ ꯃꯣꯏꯅ ꯍꯣꯟꯖꯜꯂꯤ ꯌꯥꯝ ꯀꯟꯅ
ꯑꯣꯗꯨ ꯀꯩꯅꯣ ꯍꯥꯏꯔꯒ ꯅꯪ ꯅꯪꯅ ꯈ꯭ꯋꯥꯏ ꯄꯥꯝꯕ ꯃꯆꯨꯁꯦ ꯀꯩ ꯑꯣꯏꯒꯦ ꯍꯥꯏꯗꯤ ꯑꯉꯥꯡ ꯑꯣꯏꯔꯤꯗꯩꯩ ꯄꯥꯝꯕꯗꯣ ꯑꯗꯨꯒ ꯑꯍꯟ ꯑꯣꯏꯔꯀꯥꯟꯗ ꯄꯥꯝꯕꯗ ꯑꯗꯨꯝ ꯈꯦꯠꯅꯕ꯭ꯔꯥꯅ ꯑꯗꯨꯝ ꯄꯥꯝꯖꯕ ꯑꯣꯏꯕꯥ ꯀꯃꯥꯏꯅ ꯇꯧꯋꯤ
ꯑꯗꯨꯝ ꯑꯍꯟ ꯑꯣꯏꯔꯤꯀꯥꯟꯁꯨ ꯑꯗꯨꯝ ꯄꯥꯝꯃꯦ ꯑꯉꯥꯡ ꯑꯣꯏꯔꯤꯉꯩꯗ ꯄꯥꯝꯕ ꯃꯆꯨꯗꯣ ꯍꯥꯏꯗꯤ ꯑꯩꯅ ꯄꯥꯝꯖꯕ ꯃꯆꯨꯁꯦ ꯑꯃꯨꯕ ꯑꯥꯃꯨꯕꯁꯦꯠꯇ ꯌꯥꯝ ꯄꯥꯝꯃꯦ ꯑꯩꯗꯤ ꯏꯁꯥꯒꯤ ꯑꯣꯏꯅ ꯁꯨꯝ ꯂꯤꯠꯄ ꯃꯇꯝꯗꯁꯨ ꯑꯗꯨ ꯂꯤꯠꯂꯀꯥꯟꯗ ꯏꯁꯥꯁꯤꯗ ꯈꯤꯇꯪ ꯈꯣꯏꯀꯩ ꯍꯥꯏꯅꯤ ꯀꯨꯆꯨꯞ ꯀꯨ ꯃꯤꯡꯅꯄꯥꯟ ꯄꯤꯅꯤꯡꯕꯣꯏ ꯑꯗꯒꯤ ꯎꯝ ꯈꯪꯗꯦ ꯑꯗꯨꯅ ꯈꯤꯇꯪ ꯑꯩꯉꯣꯟꯗ ꯆꯨꯁꯟꯅꯕ ꯑꯣꯏꯅ ꯑꯗꯨꯝ ꯈꯜꯂꯒ ꯑꯗꯨꯝ ꯂꯩꯖꯕꯗꯣ ꯑꯗꯨꯁꯨ ꯑꯣꯏꯌꯦꯕ ꯑꯗꯨꯒ ꯑꯗꯨꯝ ꯃꯤꯅꯁꯨ ꯑꯗꯨꯝ ꯍꯥꯏꯅꯩꯗꯅ ꯑꯩ ꯑꯃꯨꯕ ꯂꯤꯠꯄꯁꯤꯗꯤ ꯀꯨꯁꯨ ꯀꯨꯃꯦꯟ ꯂꯣꯏꯅꯃꯛ ꯄꯥꯟꯊꯣꯛꯄꯅꯦ ꯀꯥꯏꯅ ꯍꯥꯏꯅꯩꯗꯅꯀꯣ ꯑꯗꯨꯁꯨ ꯑꯗꯨ ꯑꯣꯏꯔꯦ ꯑꯩꯅ ꯑꯗꯨ ꯄꯥꯡꯊꯣꯛꯄꯒꯤ ꯋꯥ ꯅꯠꯇꯕ ꯑꯩ ꯏꯁꯥꯒꯤ ꯑꯣꯏꯅ ꯄꯥꯝꯖꯕ ꯑꯗꯨꯝ ꯑꯣꯏꯖꯕꯗꯣ ꯑꯗꯨ ꯑꯩꯒꯤꯗꯤ ꯑꯗꯨꯝ ꯑꯃꯨꯕ ꯄꯥꯝꯕꯁꯦ ꯑꯩꯈꯣꯏ ꯈꯨꯃꯟꯁꯨ ꯑꯣꯏꯕꯅꯤꯅ ꯑꯗꯨꯝ ꯆꯥꯗꯤ ꯆꯥꯅꯕ ꯈꯨꯃꯟꯁꯤꯗꯤ ꯑꯃꯨꯕꯅꯤꯗꯅ ꯃꯥꯒꯤ ꯃꯥꯒꯤ ꯃꯆꯨꯁꯦ ꯑꯗꯨꯝ ꯆꯥꯅꯕꯗꯤ ꯑꯃꯝ ꯑꯣꯏꯔꯦ ꯅꯪꯒꯤꯗꯤ ꯀꯩ ꯄꯥꯝꯃꯤ ꯑꯉꯧꯕꯒ ꯄꯥꯝꯃꯝꯗꯧ ꯃꯥꯜꯂꯦ
ꯑꯧ ꯑꯩꯒꯤꯗꯤ ꯑꯉꯧꯕ ꯄꯥꯝꯃꯦ ꯑꯗꯨꯝ ꯑꯉꯧꯕꯒꯅꯦ ꯍꯪꯒꯞꯄꯥꯟꯒ ꯑꯩꯅ ꯄꯥꯝꯕꯁꯦ ꯌꯥꯝ ꯍꯥꯏꯗꯤ ꯃꯆꯨꯁꯦ ꯑꯉꯧꯕ ꯑꯣꯏꯌꯦꯕꯀꯣ ꯑꯉꯧꯕ ꯑꯣꯏꯔꯒ ꯑꯗꯨꯝ ꯑꯇꯣꯞ ꯃꯆꯨ ꯃꯈꯩꯁꯨ ꯑꯗꯨꯝ ꯂꯤꯠ ꯂꯤꯠ ꯂꯤ ꯑꯗꯨ ꯑꯣꯏꯇꯥꯥꯔꯁꯨ ꯑꯉꯧꯕ ꯑꯩꯗꯤ ꯑꯃꯨꯕꯁꯦ ꯑꯩ ꯏꯁꯥꯒꯤ ꯑꯣꯏꯅ ꯐꯨꯔꯤꯠ ꯇꯥꯏ ꯑꯃꯨꯕ ꯑꯝꯇ ꯂꯤꯇꯦꯕꯣ ꯀꯣ ꯍꯥꯏꯕꯗꯤ ꯑꯩꯅ ꯊꯑꯣꯏꯅ ꯂꯩꯕ ꯈꯣꯠꯄ ꯇꯧꯕꯗꯣ ꯍꯣꯏ ꯂꯤꯞꯄꯨꯗꯤ ꯑꯗꯨ ꯃꯤꯅ ꯑꯗꯨꯝ ꯑꯦ ꯄꯤꯔꯛꯄ ꯈꯣꯠꯄ ꯇꯧꯕꯗꯒꯤ ꯑꯗꯨꯝ ꯂꯤꯠꯇꯨ ꯂꯤꯠꯂꯦ ꯑꯗꯨ ꯑꯣꯏ ꯇꯥꯔꯒꯁꯨ ꯑꯩꯅ ꯊꯑꯣꯏꯅ ꯑꯃꯨꯕ ꯑꯣꯏꯅ ꯂꯩꯔꯒ ꯏꯁꯥꯒꯤ ꯑꯣꯏꯅ ꯂꯤꯠꯄ ꯈꯣꯠꯄ ꯇꯧꯕꯗꯣ ꯑꯗꯨꯗꯤ ꯑꯗꯨꯝ ꯇꯧꯗꯦꯕ ꯀꯩꯒꯤꯅꯣ ꯍꯥꯏꯕ ꯃꯇꯝꯗ ꯑꯩ ꯑꯃꯨꯕꯁꯦ ꯄꯥꯝꯁꯨ ꯄꯝꯗꯦ ꯑꯗ ꯂꯤꯠꯁꯨ ꯂꯤꯠꯇꯦ ꯈꯪꯗꯦ ꯑꯩꯉꯣꯟꯗ ꯌꯥꯝ ꯀꯩꯅꯣ ꯇꯧꯗꯕꯗꯣ ꯅꯨꯡꯉꯥꯏꯇꯕ ꯀꯩꯝꯇꯗꯤ ꯂꯩꯇꯦ ꯑꯗꯨ ꯑꯣꯏ ꯇꯥꯔꯁꯨ ꯄꯥꯝꯕ ꯌꯧꯗꯕꯩ ꯍꯥꯏꯇꯥꯥꯔꯦ ꯅꯠꯇ꯭ꯔꯥ ꯑꯗꯨꯝꯗꯤꯇꯦ ꯑꯗꯨ ꯍꯪꯒꯄꯜꯁꯦ ꯊꯥꯡꯒꯛꯄ ꯌꯥꯝ ꯄꯥꯝꯃꯦ ꯑꯩꯈꯣꯏ ꯕꯦꯝꯁꯨ ꯀꯣ ꯀꯤ ꯂꯩꯔꯦ ꯍꯪꯒꯄꯥꯟ ꯑꯗꯩ ꯀꯥꯡꯈꯟ ꯈꯜꯂꯦ ꯍꯪꯒꯄꯥꯟ ꯑꯗꯩ ꯃꯒꯤ ꯑꯉꯥꯡ ꯑꯣꯏꯔꯤꯉꯩꯒꯤ ꯃꯥꯒꯤ ꯍꯥꯏꯗꯤ ꯐꯣꯇꯣ ꯀꯥꯞꯍꯧꯕ ꯀꯩ ꯇꯧꯕ ꯂꯩꯍꯧꯕ ꯃꯌꯥꯝꯁꯦ ꯉꯄꯥ ꯉꯥꯛꯇꯅꯦꯕ ꯃꯥꯗꯤ ꯉꯒꯄꯥꯁꯦ ꯑꯃꯒꯤꯒꯤ ꯑꯣꯏꯅ ꯄꯥꯝꯖꯕꯤ ꯑꯣꯏꯕꯗꯣ ꯑꯗꯨꯃꯥꯏ ꯑꯣꯏꯌꯦ ꯑꯗꯨꯒ ꯑꯩꯁꯨ ꯍꯪꯉꯄꯥꯟ ꯑꯗꯨꯝ ꯄꯥꯝꯃꯦ ꯍꯪꯉꯄꯥꯟꯒ ꯑꯉꯧꯕ ꯂꯥꯡꯕꯁꯦ ꯑꯗꯨꯝ ꯑꯩꯒꯤ ꯍꯧꯖꯤꯛ ꯐꯨꯔꯤꯠ ꯑꯅꯤ ꯑꯍꯨꯝ ꯂꯩꯌꯦꯕꯀꯣ ꯃꯄꯥꯟꯒ ꯑꯗꯨꯝ ꯑꯉꯧꯕꯒ ꯑꯗꯨꯝ ꯂꯥꯡꯕ ꯑꯩ ꯑꯗꯨꯝ ꯑꯄꯥꯝꯕ ꯆꯠꯂꯁꯨ ꯑꯗꯩ ꯑꯉꯥꯡ ꯑꯣꯏꯔꯤꯉꯩꯗꯁꯨ ꯐꯤ ꯈꯟ ꯆꯠꯄꯁꯦ ꯍꯪꯒꯣꯛ ꯉꯄꯥ ꯃꯆꯨꯁꯦ ꯇꯥꯛꯍꯟ ꯂꯥꯛꯇꯣꯏꯅꯦ ꯄꯥꯝꯕꯒꯤꯀꯣ
ꯑꯗꯨꯕꯨꯗꯤ ꯃꯤꯃꯤꯒꯤ ꯃꯤ ꯃꯤꯒꯤ ꯑꯄꯥꯝꯕꯗ ꯇꯣꯉꯥꯟ ꯇꯣꯉꯥꯟꯕꯅꯤꯗ ꯑꯗꯨꯕꯨꯗꯤ ꯑꯗꯒꯤ ꯅꯣꯏꯗꯗꯤ ꯑꯗꯨꯝ ꯍꯪꯀꯥꯄꯥ ꯂꯤꯠꯂꯁꯨ ꯑꯗꯨꯝ ꯄꯛꯆꯕꯕꯨꯗꯤ ꯑꯣꯏ ꯅꯣꯏꯗꯤ ꯈꯨꯨꯠꯁꯨꯨ ꯈꯨꯨꯝꯃꯦꯟꯗꯣ ꯂꯪꯕꯅꯤꯅ ꯑꯟꯗ ꯑꯩꯈꯣꯏꯁꯨ ꯑꯗꯨꯝ ꯂꯤꯠꯂꯛꯏꯗ ꯂꯤꯠꯄꯕꯨꯗꯤ ꯃꯆꯨꯗꯤ ꯁꯨꯅꯕ ꯂꯣꯏ ꯂꯤꯠꯂꯤꯗ ꯑꯩꯈꯣꯏꯅ ꯃꯆꯨꯗꯣ ꯁꯨꯅꯕ ꯂꯩꯇꯕ ꯍꯥꯏꯔꯒꯗꯤ ꯀꯔꯝꯕ ꯃꯆꯨ ꯑꯣꯏꯔꯝꯒꯅꯤ ꯑꯁ ꯁꯨꯅꯕꯨ ꯂꯤꯠꯂꯤꯗ ꯎꯔꯦꯡ ꯂꯤꯠꯂꯦ ꯑꯗꯒꯤ ꯀꯣꯝꯂꯥ ꯀꯣꯝꯂꯥꯔꯣꯡ ꯃꯆꯨ ꯂꯤꯠꯂꯦ ꯍꯧꯖꯤꯛ ꯍꯧꯖꯤꯛꯁꯨ ꯂꯩꯔꯤ ꯑꯗꯒꯤ ꯑꯥ ꯌꯥꯛꯄ ꯍꯥꯏꯔꯒꯗꯤ ꯀꯩ ꯀꯩ ꯍꯥꯏꯅꯤ ꯑꯗꯒꯤ ꯍꯤꯒꯣꯛ ꯃꯆꯨꯗ ꯑꯌꯥꯛꯄ ꯂꯩꯗꯅꯀꯣ ꯑꯗꯨꯒꯨꯝꯕꯁꯨ ꯑꯗꯨꯝ ꯂꯤꯠꯂꯤ ꯑꯗ ꯍꯪꯒꯥꯝꯄꯥꯟꯁꯨ ꯑꯗꯨꯝ ꯂꯤꯠꯂꯤ ꯍꯣꯏ ꯑꯗꯨꯗꯨꯅ ꯌꯥꯝ ꯊꯤꯅ ꯄꯥꯝꯅ ꯂꯤꯠꯄꯕꯨꯗꯤ ꯑꯣꯏꯗꯕ ꯍꯥꯏꯕꯗꯤ ꯃꯈꯟꯗꯤ ꯂꯣꯏ ꯁꯨꯅꯕꯗꯤ ꯍꯧꯖꯤꯛꯁꯨ ꯏꯁꯥꯗ ꯂꯣꯏ ꯂꯩꯌꯦꯕ ꯃꯈꯜꯗꯤ ꯂꯣꯏ ꯁꯨꯅꯕꯗꯣ ꯃꯆꯨꯁꯤꯡꯁꯦ ꯑꯗꯒꯤ ꯎ ꯑꯉꯧꯕꯅꯗꯤ ꯑꯌꯥꯝꯕ ꯂꯩꯔꯦ ꯑꯩꯒꯤ ꯂꯩꯔꯤꯁꯦ ꯑꯉꯧꯕꯒꯨꯝꯕ ꯁꯤꯅ ꯑꯃꯨꯛ ꯑꯉꯧꯕꯒꯨꯝꯕꯁꯤꯅ ꯑꯃꯨꯛ ꯄꯥꯝꯗꯤ ꯄꯥꯝꯃꯒꯁꯨ ꯀꯣ ꯃꯤꯁꯦ ꯀꯨꯠꯆꯨ ꯈꯤꯇꯪ ꯃꯨꯔꯒ ꯑꯉꯧꯕ ꯂꯤꯠꯄꯁꯦ ꯑꯩꯈꯣꯏꯒꯤ ꯍꯦꯟꯅ ꯑꯃꯨꯛꯠꯁꯜꯂꯦꯕ ꯈꯝꯕ꯭ꯔꯥ ꯌꯦꯡꯕ ꯃꯇꯝꯗ ꯑꯗꯨꯒ ꯃꯁꯥ ꯅꯥꯟꯕꯕꯨꯗꯤ ꯌꯥꯝ ꯃꯥꯟꯕ ꯑꯉꯧꯕ ꯑꯁꯦ ꯑꯗꯨꯅ ꯑꯉꯧꯕꯁꯦ ꯑꯗꯨꯝ ꯄꯥꯝꯃꯦ ꯑꯗꯨ ꯑꯩꯒꯤ ꯊꯋꯥꯏꯅ ꯍꯦꯛ ꯇꯥꯖꯕ ꯍꯥꯏꯔꯒꯗꯤ ꯑꯃꯨꯕꯅ ꯍꯦꯛ ꯄꯥꯝꯕꯗ ꯑꯣꯏꯕ ꯑꯩꯉꯣꯟꯗ ꯂꯤꯠꯁꯝꯕꯗ ꯑꯁꯤꯁꯤꯅꯗꯤ ꯑꯩꯉꯣꯟꯗ ꯈꯔ ꯍꯦꯟꯅ ꯁꯨꯅꯩꯍꯦꯛ ꯈꯔ ꯍꯦꯟꯅ ꯐꯖꯊꯣꯛꯄ ꯃꯥꯜꯂꯦ ꯍꯦꯦꯛ ꯈꯟꯖꯕꯗꯨ ꯑꯣꯏꯕꯗꯣ ꯑꯗꯨꯒꯤꯅꯤꯗ ꯑꯗꯨꯒ ꯑꯩꯅ ꯈ꯭ꯋꯥꯏꯗꯒꯤ ꯀꯟꯗꯕ ꯃꯆꯨ ꯍꯥꯏꯔꯒꯗꯤ ꯑꯉꯥꯡꯕ ꯑꯉꯥꯡꯕꯁꯤꯗ ꯑꯩ ꯌꯥꯝ ꯂꯤꯀꯟꯗꯦ ꯑꯉꯥꯡꯔꯤꯉꯩꯗꯒꯤꯗꯤ ꯑꯩꯈꯣꯏꯒꯤ ꯄꯥꯈꯪ ꯀꯥꯕꯛ ꯀꯥꯕ ꯐꯥꯔꯛꯄ ꯍꯥꯏꯒꯗ꯭ꯔꯥ ꯗꯨꯀꯥꯟꯗꯨꯕꯨꯗꯤ ꯑꯗꯨꯝ ꯏ ꯃꯆꯨꯒꯨꯝꯕ ꯀꯩꯒꯨꯝꯕꯁꯦ ꯑꯗꯨꯝ ꯈꯤꯇꯪ ꯃꯛꯁꯟꯕꯗꯣ ꯏ ꯃꯆꯨꯗꯤ ꯐꯖꯕꯅꯦꯕ ꯑꯗꯨꯒꯨꯝꯕꯅ ꯑꯗꯨꯒ ꯌꯥꯛꯇ꯭ꯔꯦꯠ ꯌꯥꯛꯄ ꯑꯉꯥꯡꯕꯒꯗꯨꯗꯤꯀꯣ ꯑꯗꯨꯗꯤ ꯁꯨꯝ ꯄꯝꯃꯦ ꯄꯥꯝꯗ꯭ꯔꯦ ꯑꯗꯨꯃꯗꯤ
ꯎꯝ ꯑꯩꯗꯤ ꯑꯉꯥꯡꯕꯁꯦ ꯆꯥꯅꯩꯅ ꯍꯥꯏꯌꯦꯕꯀꯣ ꯍꯥꯏꯗꯤ ꯑꯩ ꯑꯩꯒꯤ ꯍꯥꯏꯗꯤ ꯗꯥꯎ ꯌꯥꯕ ꯃꯆꯨ ꯍꯥꯏꯒꯗ꯭ꯔꯥ ꯑꯗꯣ ꯑꯉꯥꯡꯕ ꯑꯣꯏꯔꯦ ꯑꯗꯨꯝ ꯑꯉꯥꯡꯕ ꯂꯤꯠꯂꯨ ꯈꯣꯠꯂꯨ ꯊꯕꯛ ꯏꯪꯈꯥꯡꯒꯤ ꯑꯃ ꯆꯠ ꯇꯥꯔꯒꯁꯨ ꯑꯗꯗꯒꯤ ꯀꯩꯅꯣꯝꯃ ꯍꯥꯏꯗꯤ ꯂꯤꯠꯇ꯭ꯔꯃꯛꯁꯨ ꯑꯉꯥꯡꯕ ꯃꯆꯨ ꯑꯃ ꯇꯠ ꯌꯥꯎꯕꯒꯨꯝꯕꯗꯣ ꯑꯗꯨꯃꯥꯏꯅ ꯑꯉꯧꯕ ꯑꯣꯏꯇꯥꯔꯁꯨ ꯑꯉꯥꯡ ꯈꯤꯇꯪ ꯌꯥꯎꯕ ꯑꯗꯨꯃꯥꯏꯅ ꯇꯧꯔꯒ ꯂꯤꯠꯂꯣ ꯑꯉꯝ ꯉꯥꯛꯇ ꯑꯣꯏꯗ꯭ꯔꯁꯨ ꯑꯗꯨꯃꯥꯏꯅ ꯍꯥꯏꯕꯅꯦꯕ ꯑꯗꯨ ꯇꯥꯔꯁꯨ ꯑꯩꯁꯨ ꯑꯉꯥꯡꯕꯁꯦ ꯑꯗꯨꯝ ꯍꯥꯏꯗꯤꯥꯡ ꯍꯧꯖꯤꯛ ꯍꯧꯖꯤꯛꯄꯕꯨꯗꯤ ꯑꯉꯥꯡꯕ ꯇꯤꯠꯂꯤꯕꯀꯣ ꯑꯗꯣ ꯑꯉꯥꯡꯕꯁꯦ ꯀꯩꯁꯨ ꯌꯥꯝ ꯄꯥꯝꯃꯦ ꯈꯣꯠꯄꯗꯣ ꯑꯗꯨꯕꯨꯗꯤ ꯑꯣꯏꯗꯦ ꯑꯗꯨꯒ ꯑꯩꯒꯤꯗꯤ ꯃꯆꯨꯕꯨꯗꯤ ꯈꯟꯗꯦꯗ ꯍꯣꯏ ꯑꯗꯨꯝ ꯑꯩꯁꯨ ꯑꯉꯧꯕꯁꯦ ꯑꯩꯒꯤ ꯑꯁ ꯐꯨꯔꯤꯠ ꯐꯤꯔꯣꯜ ꯂꯩꯕ ꯃꯤ ꯃꯌꯥꯝꯁꯦ ꯑꯉꯧꯕ ꯉꯥꯛꯇꯅꯦ ꯂꯩꯔꯤꯁꯦ ꯑꯉꯧꯕꯁꯦ ꯑꯗꯨꯝ ꯈꯪꯗꯦ ꯑꯩꯗꯤ ꯄꯥꯝꯖꯕꯗꯣ ꯑꯗꯨꯒ ꯀꯩ ꯍꯥꯏꯅꯤ ꯑꯩꯈꯣꯏꯅ ꯑꯃꯨꯛ ꯊꯕꯛ ꯏꯈꯥꯡ ꯑꯃ ꯆꯠꯄ ꯈꯣꯠꯄ ꯇꯧꯔꯨ ꯇꯥꯔꯁꯨ ꯒꯥꯔꯤ ꯃꯆꯥꯗ ꯀꯩꯗ ꯆꯠꯄꯟ ꯎꯐꯨꯟ ꯋꯥꯏꯐꯨꯟ ꯇꯣꯛꯈꯤꯒꯗꯦ ꯈ꯭ꯔ ꯀꯤꯖꯕꯒꯤꯀꯣ ꯂꯤꯠꯇꯕꯩ ꯋꯥꯅꯦꯕ ꯑꯗꯨꯒ ꯑꯩꯅ ꯅꯪ ꯑꯉꯧꯕꯁꯨ ꯑꯗꯨꯝ ꯂꯤꯠꯂ ꯂꯩꯌꯣ ꯍꯥꯏꯇꯥꯔꯦ ꯉꯝꯒꯅꯦꯕ ꯑꯩꯅ ꯥꯏ ꯑꯆꯧꯕ ꯀꯩꯒꯨꯝꯕ ꯊꯧꯔꯒ ꯀꯣ ꯍꯥꯏꯗꯤ ꯃꯅꯨꯡꯗ ꯑꯗꯨꯝ ꯆꯠꯄ ꯑꯣꯏꯇꯥꯥꯔꯒꯗꯤ ꯑꯉꯧꯕꯁꯦ ꯑꯗꯨꯝ ꯐꯖꯗꯣꯏꯕ ꯑꯩꯅ ꯑꯗꯨꯝ ꯅꯍꯥꯟꯋꯥꯏ ꯀꯣꯂꯦꯖ ꯆꯠꯄ ꯀꯥꯟꯗꯁꯨ ꯑꯉꯧꯕꯗꯣ ꯑꯗꯨꯝ ꯂꯤꯠꯂ ꯆꯠꯂꯦ ꯍꯥꯏꯕꯗꯤ ꯑꯗꯨꯝ ꯑꯗꯨꯗꯤ ꯎꯐꯨꯜ ꯅꯥꯄꯜ ꯆꯥꯒꯗꯕ ꯂꯝꯕꯤ ꯑꯣꯏꯗꯕꯅꯤꯅ ꯑꯗꯨꯒ ꯁꯨꯕ ꯈꯣꯠꯄ ꯇꯧꯕꯁꯨ ꯌꯥꯝ ꯋꯥꯕ ꯑꯉꯧꯕꯁꯦ ꯑꯗꯨꯗꯨꯒꯤ ꯋꯥꯅꯤ ꯄꯥꯝꯖꯕꯗꯤ ꯑꯉꯧꯕꯅ ꯈ꯭ꯋꯥꯏ ꯄꯥꯝꯃꯦ ꯑꯩꯒꯤꯗꯤ
ꯑꯗꯨꯅꯤ ꯍꯥꯏꯁꯦ ꯃꯆꯨꯗꯤ ꯂꯣꯏ ꯁꯨꯅ ꯂꯤꯠꯀꯗꯧꯕꯅꯤꯅ ꯅꯍꯥ ꯑꯣꯏꯔꯤꯉꯩꯗ ꯍꯌꯦꯡ ꯍꯜꯂꯨꯔꯀꯥꯟꯗ ꯂꯤꯠꯄ ꯌꯥꯗꯕ ꯍꯥꯏꯕꯗꯨꯁꯨ ꯂꯩꯗꯅꯀꯣ ꯑꯗꯨꯅ ꯅꯍꯥ ꯑꯣꯏꯔꯤꯀꯥꯟꯁꯤꯗ ꯂꯣꯏ ꯁꯨꯅꯕꯗꯤ ꯂꯤꯠꯀꯗꯕꯅꯤ ꯑꯄꯥꯝ ꯑꯄꯥꯝꯕ ꯈꯜꯂꯂ ꯇꯧꯅ ꯑꯗꯒꯤ ꯑꯩꯗꯤ ꯀꯩꯅꯣꯁꯦ ꯁꯥꯃꯨ ꯃꯆꯨꯁꯦ ꯁꯥꯃꯣ ꯃꯆꯨꯁꯨ ꯌꯥꯝ ꯄꯥꯝꯃꯤ ꯁꯥꯃꯣ ꯃꯆꯨꯁꯤꯗꯤꯅꯦ ꯑꯩꯈꯣꯏꯒꯤ ꯂꯤꯠꯄ ꯃꯇꯝꯗ ꯑꯩꯈꯣꯏ ꯅꯨꯡꯁꯥ ꯅꯨꯡꯁꯥ ꯁꯥꯕ ꯑꯣꯏꯔꯁꯨ ꯂꯩꯗꯅꯀꯣ ꯑꯗꯨꯃꯥꯏꯅ ꯈꯤꯇꯪ ꯋꯥꯎꯔꯞ ꯆꯠꯄ ꯐꯤꯁꯦ ꯁꯤ ꯂꯤꯠꯄꯁꯤꯅ ꯑꯃꯨꯛ ꯃꯤꯅ ꯌꯦꯡꯕꯗꯁꯨ ꯏꯪ ꯏꯪ ꯂꯥꯎꯕꯅꯦꯕ ꯅꯨꯡꯁꯥ ꯁꯥꯔ ꯀꯥꯟꯗꯗꯤꯅ ꯑꯩꯈꯣꯏꯅ ꯑꯌꯥꯛꯄꯅ ꯑꯁꯪꯕ ꯂꯤꯠꯂꯨ ꯌꯥꯄꯣꯟꯅꯠꯇꯦ ꯑꯉꯥꯡꯕ ꯂꯤꯠꯂꯨ ꯌꯥꯄꯣꯟꯇꯦ ꯂꯤꯠꯄꯕꯨꯗꯤ ꯀꯩꯒꯤ ꯌꯥꯔꯣꯏꯗꯣꯏꯅꯣ ꯑꯗꯨꯕꯨꯗꯤ ꯑꯗꯨꯒꯤꯁꯨ ꯃꯤꯒꯤ ꯃꯤꯠꯌꯦꯡꯗꯀꯣ ꯑꯁ ꯑꯣꯟꯊꯣꯛꯅ ꯌꯥꯈ꯭ꯔꯕꯁꯤꯕꯨ ꯂꯤꯠꯂ ꯆꯠꯂꯤꯅꯤ ꯅꯨꯡꯁꯥ ꯁꯥꯛꯔ ꯀꯥꯟꯁꯤꯗꯗꯤ ꯑꯗꯨꯝ ꯍꯥꯏꯅꯕꯅꯦꯕ ꯑꯩꯈꯣꯏꯅꯁꯨ ꯑꯗꯨꯝ ꯈꯜꯂꯤ ꯑꯗꯨꯃꯥꯏꯅ ꯑꯗꯨ ꯅꯨꯡꯁꯥ ꯁꯥꯔꯀꯥꯟꯗ ꯂꯤꯠ ꯇꯧꯕ ꯑꯗꯒꯤ ꯅꯨꯡꯗꯥꯡ ꯋꯥꯏꯔꯝ ꯏꯪ ꯏꯪ ꯂꯥꯎꯔꯀꯥꯟꯗ ꯇꯧꯕ ꯑꯗꯨꯃꯥꯏꯅ ꯇꯣꯉꯥꯟ ꯇꯣꯉꯥꯟ ꯂꯩꯌꯦꯕ ꯀꯩꯅꯣꯁꯤꯡꯁꯤꯁꯨ ꯃꯥꯏ ꯃꯥꯏꯒꯤ ꯂꯤꯠꯐꯝꯁꯤ ꯂꯣꯏ ꯂꯩꯔꯤꯅꯦꯕ ꯑꯩꯈꯣꯏꯅ ꯁꯨꯝ ꯈꯟꯅꯔꯨꯗꯕꯩ ꯋꯥꯅꯤꯀꯣ ꯃꯌꯥꯝꯁꯤꯅ ꯑꯈꯪꯕ ꯈꯔꯗꯤ ꯑꯗꯨꯝ ꯈꯪꯗꯣꯏꯅꯤ
ꯄꯥꯗꯣ ꯍꯪꯒꯄꯥꯟ ꯂꯤꯠꯂꯒ ꯑꯗꯒꯤ ꯑꯁꯪꯕ ꯍꯛꯄ ꯃꯁꯨ ꯑꯍꯥꯛꯄ ꯂꯤꯠꯂ ꯆꯠ ꯍꯣꯏ ꯅꯤꯡꯊꯝꯊꯥꯒꯨꯝꯕ ꯀꯩꯒꯨꯝꯕ ꯂꯤꯠꯄꯗ ꯑꯃꯛ ꯈꯔ ꯆꯥꯟꯗꯣꯏꯅꯦꯕ ꯑꯗꯨ ꯃꯇꯝꯗꯅ ꯅꯤꯡꯊꯝꯊꯥ ꯍꯥꯏꯕꯁꯤꯗꯤ ꯄꯨꯔꯥ ꯍꯥꯏꯗꯤ ꯄꯨꯔꯥ ꯗ꯭ꯔꯦꯁ ꯀꯩꯀꯩ ꯃꯌꯥꯝꯁꯤꯒꯤ ꯆꯥꯡꯗꯝꯅꯕꯒ ꯆꯞꯃꯥꯟꯅꯗꯣꯏꯅꯤ ꯍꯥꯏꯗꯤ ꯃꯤ ꯃꯌꯥꯝꯁꯤ ꯏꯅꯥꯛ ꯈꯨꯜꯂꯤ ꯈꯨꯟꯗꯦ ꯅꯤꯡꯊꯝꯊꯥꯒꯤ ꯐꯤꯔꯣꯜꯗ ꯂꯤꯠꯄ ꯀꯥꯟꯗ ꯑꯗꯨꯝ ꯈꯪꯅꯩꯅꯦꯕ ꯑꯗꯒꯤ ꯖꯀꯦꯠꯇꯪ ꯂꯤꯠꯄ ꯑꯣꯏꯔꯣ ꯑꯃꯗꯪꯕꯨꯑꯣꯏꯔꯣ ꯑꯗꯨꯝ ꯎꯀꯥꯟꯗ ꯑꯦ ꯃꯥꯗꯤ ꯄꯩꯁꯥ ꯈꯤꯇꯪ ꯄꯥꯏꯔꯝꯗꯧꯃꯥꯜꯂꯤ ꯑꯣ ꯍꯥꯏꯗꯤ ꯍꯥꯏꯗꯨꯝ ꯈꯔ ꯃꯑꯣꯡ ꯇꯥꯕ ꯂꯤꯠꯂꯤ ꯍꯥꯏꯗꯤ ꯂꯩꯗꯅꯀꯣ ꯅꯤꯡꯊꯝꯊꯥꯒꯤ ꯐꯤꯔꯣꯜꯁꯦ ꯌꯥꯝ ꯂꯨꯏ ꯍꯥꯏꯇꯥꯔꯦ
ꯂꯨꯏ ꯂꯨꯏ ꯂꯨꯏ ꯃꯤ ꯏꯪꯊꯝꯊꯥꯗ ꯂꯥꯏꯔꯕ ꯏꯅꯥꯛ ꯈꯨꯟꯕ ꯇꯣꯉꯥꯟꯣꯉꯥꯟ ꯇꯣꯉꯥꯟ ꯇꯣꯉꯥꯟꯅ ꯈꯥꯏꯗꯣꯛꯄꯗ ꯂꯥꯏꯌꯦꯅ ꯍꯥꯏꯔꯤꯅꯤ ꯀꯩꯅꯣ ꯏꯊꯝꯊꯥꯒꯤꯗꯤ ꯉꯁꯥꯏꯒꯤ ꯑꯊꯥ ꯑꯔꯥꯛꯁꯦ ꯂꯩꯕ ꯃꯇꯝꯗꯗꯤ ꯄꯩꯁꯥꯁꯦ ꯆꯥꯎꯋꯤꯗꯅꯀꯣ ꯑꯗꯨꯅ ꯄꯥꯛꯅ ꯍꯦꯛꯇ ꯂꯩꯕ ꯉꯝꯅꯗꯕꯅꯤꯅ ꯐꯅꯌꯥꯝ ꯏꯪꯉꯒꯁꯨ ꯑꯗꯨꯝ ꯈꯥꯡꯉ ꯆꯠꯅꯔꯤꯕꯅꯤ ꯑꯗꯨꯗꯨꯅ ꯏꯪꯊꯝꯊꯥꯗꯗꯤ ꯂꯥꯏꯔꯕ ꯏꯅꯥꯛ ꯈꯨꯟꯕꯁꯦ ꯇꯣꯉꯥꯟ ꯇꯣꯉꯥꯟꯅ ꯈꯟꯗꯣꯛꯄ ꯌꯥꯝꯅ ꯂꯥꯏꯌꯦꯅ ꯍꯥꯏꯔꯤꯗꯣ ꯍꯣ ꯐꯔꯦ ꯑꯩꯁꯨ ꯏꯔꯨꯖ ꯃꯥꯏꯅ ꯊꯥꯖꯅꯕ ꯑꯝꯇ ꯇꯧꯈꯤꯒꯦ ꯊꯝꯃꯒꯦꯀꯣ
ꯍꯣꯏ ꯊꯝꯃꯣ ꯊꯝꯃꯣ
ꯎꯝ